ꯇꯥꯏꯒꯣ ꯍꯥꯏ ꯑꯩꯈꯣꯏꯕꯨ ꯅꯨꯡꯁꯤꯕꯗꯤ ꯅꯨꯡꯁꯤꯔꯤꯕ꯭ꯔꯣ
ꯀꯔꯤꯍꯕꯥ
ꯑꯩꯈꯣꯏ ꯅꯨ ꯑꯗꯨ ꯅꯨꯡꯁꯤꯔꯤꯕ꯭ꯔꯥ ꯎꯗꯕ ꯀꯨꯏꯔꯁꯨ
ꯃꯌꯥꯝ ꯅꯨꯡꯁꯤꯌꯦ ꯀꯩꯗꯧꯕ ꯅꯨꯡꯁꯤꯕꯤꯏꯗꯕꯅꯣ
ꯌꯥꯝ ꯌꯥꯝꯅꯨꯡ ꯅꯨꯡꯁꯤꯕꯤꯗꯤ ꯀꯥꯏꯗꯦ
ꯀꯥꯏꯗꯕ꯭ꯔꯥ
ꯀꯥꯏꯗꯤꯌꯦ
ꯍꯥꯏꯑꯌꯦ ꯀꯥꯏꯗ꯭ꯔꯗꯤ
ꯑꯍꯣꯏ ꯀꯥꯏꯗꯗꯤ ꯐꯥꯔꯦ ꯈꯟꯕ ꯇꯥꯔꯦ ꯎꯄꯥꯏ ꯂꯩꯇꯦ
ꯂꯅ ꯐꯩ ꯈꯟꯕ ꯇꯥꯔꯦ ꯅꯠꯇ꯭ꯔꯦ ꯀꯔꯤ ꯍꯥꯏꯕ ꯀꯔꯤ ꯍꯥꯏꯅꯣ ꯆꯠꯀꯅꯤ ꯅꯪ
ꯑ‌ꯣ ꯆꯠꯁꯤ ꯆꯠꯁꯤ ꯃꯇꯝ ꯂꯩꯔꯤꯉꯥꯏꯗꯗꯤ ꯆꯗꯕꯅꯤ ꯔꯖ꯭ꯔꯥ ꯇ ꯇꯥꯖꯥꯒꯤꯔꯅ
ꯍꯣꯏ ꯍꯣꯏ
ꯃꯤꯅ ꯐꯅꯕ ꯁꯦꯝꯃꯒ ꯑꯥ
ꯁꯦꯝꯃꯦ ꯑꯩꯁꯨ ꯐꯥꯅꯕ
ꯍꯣꯏ ꯅꯪ ꯋꯥꯔꯤ ꯑꯃ ꯄꯥꯅꯦ ꯑꯩ ꯇꯥꯒꯦꯅꯦ ꯉꯍꯥꯛꯇꯪ
ꯑꯁ ꯊꯝꯈ꯭ꯔꯦ ꯃꯥ ꯃꯥ ꯌꯨꯝ ꯌꯧꯗꯧꯔꯦ ꯍꯥꯏꯌꯦꯦ ꯌꯨꯝ ꯌꯧꯔꯒ ꯃꯥꯗ ꯀꯩ ꯀꯩꯅꯣ ꯇꯧꯈꯤꯒꯦ ꯍꯥꯏꯌꯦ ꯗ꯭ꯔꯦꯁ
ꯍ ꯍꯣꯏ ꯇꯧꯔꯣ ꯃꯥꯍꯇꯔꯒ ꯇꯧꯕꯔ ꯍꯥꯏꯗꯤ ꯑꯦꯕꯥꯅꯤꯗꯤ ꯋꯥ ꯋꯥꯔꯤ ꯂꯥꯛꯁ
ꯎꯝ ꯀꯅ ꯑꯗꯨ ꯑꯗꯨꯝ ꯁꯥꯟꯅꯔꯁꯤꯀꯣ ꯃꯥꯅꯦ
ꯅꯁꯨ ꯑꯩꯈꯣꯏꯒꯤ ꯍꯣꯁꯇꯦꯜꯗ ꯀꯣꯏꯔꯛꯑꯣꯗꯅ ꯄꯨꯝ ꯄꯜꯕꯣ
ꯀꯔꯤꯌꯥꯕ
ꯍ ꯄꯥꯂꯛꯕ ꯅꯗꯤꯌꯦꯦ ꯄꯂꯃꯅꯤꯅꯤ ꯈꯜꯂꯤꯅꯦ ꯑꯦꯔꯤ ꯔꯥꯟꯗꯤ
ꯅ ꯌꯨꯝ ꯄꯜ ꯍꯕꯣ
ꯑꯣꯗꯕꯨꯁꯨ ꯀꯏꯔꯕꯤꯅ
ꯅꯪ ꯌꯨꯝ ꯄꯥꯜꯂꯕꯣ ꯍꯥꯏꯕ
ꯑꯦꯅꯤ ꯄꯗ
ꯑꯩꯗꯤ ꯅꯪ ꯌꯨꯝ ꯄꯥꯜꯂꯦ ꯍꯥꯏꯕ ꯄꯥꯎ ꯇꯥꯛꯑꯦꯅ
ꯑꯍꯦ ꯄꯅꯤ ꯍꯥꯏꯗꯤ
ꯅꯠꯇꯦ ꯅꯪ ꯆꯍꯤ ꯀꯨꯟꯊ꯭ꯔꯥ ꯁꯨꯔꯦ ꯍꯥꯏꯕ ꯅꯠꯇ꯭ꯔꯣ
ꯇꯒꯦ
ꯀꯔꯤꯌꯥꯕ
ꯁꯔꯤ ꯇꯧꯔꯒ ꯂꯩ ꯍꯒꯦ ꯅꯠꯇ
ꯅꯠꯇꯦ ꯌꯌꯨꯝ ꯄꯥꯜꯂꯒ ꯂꯩ ꯄꯥꯎꯗꯣ ꯑꯩ ꯇꯥꯕ
ꯌꯥꯝ ꯄꯅꯤꯒꯔꯤ ꯉꯜꯂꯤꯌꯦ
ꯐꯩꯌꯦ ꯐꯩꯌꯦ ꯌꯨꯝ ꯄ ꯄꯥꯟꯕꯒꯅꯨ
ꯅꯪꯗꯤ ꯅꯪꯒꯤꯁꯨ ꯆꯍꯤ ꯌꯥꯎꯒꯗꯕ ꯃꯥꯜꯂꯦ
ꯑꯩꯗꯤ ꯋꯥꯠꯂꯤ ꯍꯦ ꯀ꯭ꯔꯦꯅꯣ ꯑꯩꯁꯦ ꯍꯦ ꯅꯪꯇꯤꯟ ꯈꯛꯇ ꯉꯥꯏꯔꯦ
ꯌꯥꯝꯟꯅ ꯋꯥꯏꯒ
ꯑꯩꯗꯤ ꯑꯉꯥꯡꯅꯦ
ꯂꯄꯁꯤꯡꯗꯤ ꯑꯉꯥꯡ ꯑꯣꯏꯕ ꯌꯥꯒꯅꯤ
ꯍꯣꯏ ꯑꯁꯨꯛꯅ ꯅꯪꯅ ꯁꯣꯝꯅ ꯍꯥꯏꯕꯤꯔꯤꯕꯗꯣ
ꯎꯝ ꯆꯨꯝꯃꯗꯤ ꯐꯔꯦ ꯅꯣꯏ ꯑꯉꯥꯡ ꯑꯣꯏꯔꯤꯀꯥꯟꯗ ꯑꯩꯈꯣꯏ ꯂꯩ ꯏꯁꯥ ꯁꯥꯔꯤ ꯑꯣꯏꯗꯣꯏꯅꯦ
ꯐꯒ ꯇꯧꯕꯅꯤꯗ ꯁꯣꯝꯁꯨ ꯌꯥꯝ ꯑꯉꯥꯡ ꯑꯣꯏꯔꯤ ꯑꯩ ꯅꯤ ꯇꯖꯩ
ꯅꯪꯗꯤ ꯇꯥꯗꯕ꯭ꯔꯥ ꯈꯜꯂꯨꯔꯦ ꯑꯩꯗꯤ
ꯇꯥꯏꯌꯦ ꯇꯥꯏꯌꯦ ꯑꯗꯨꯒꯤꯗꯃꯛ
ꯍꯣꯏ ꯍꯣꯏ ꯍꯩꯍꯥ
ꯏꯔꯨꯒꯗꯕꯁꯨ ꯂꯩꯑꯦ ꯐꯤꯁꯨꯨꯒꯗꯕꯁꯨ ꯂꯩꯑꯦ ꯗꯌꯨꯇꯤ ꯆꯠꯅꯤꯡꯉꯥꯏꯁꯨ ꯂꯩꯌꯦ
ꯇꯤꯁꯨ ꯆꯠꯅꯤꯡꯗ꯭ꯔꯦ ꯋꯥꯕꯗꯨꯅ
ꯆꯅꯤꯡꯗ꯭ꯔꯦꯗ
ꯇꯨꯝꯈ꯭ꯔꯒꯤ ꯉꯁꯤꯁꯨ ꯎꯝ ꯍꯣꯏ ꯃꯥꯅꯤ ꯑꯩ ꯗ꯭ꯔꯥꯄꯨꯁꯨ ꯂꯩꯊꯣꯛꯀꯗꯧꯕ ꯃꯇꯝ ꯈꯪꯗ꯭ꯔꯦ
ꯏꯕ ꯂꯣꯏꯗ꯭ꯔꯤꯕ꯭ꯔꯥ ꯕꯣ
ꯂꯣꯏꯗ꯭ꯔꯤ ꯍꯦ ꯀꯗꯥꯏꯗꯒꯤ
ꯍꯣꯔꯦꯟ ꯑꯩ ꯅꯪꯒꯤ ꯀꯦꯁꯕꯨꯛꯇ ꯄꯨꯒꯅꯤ ꯀ ꯃꯤꯒꯤ ꯄꯤꯒꯅꯤ
ꯑꯩ ꯏꯒꯗꯕ ꯃꯥꯜꯂꯦ ꯍꯌꯦꯡ ꯁꯃꯤ ꯇꯧ
ꯍꯣꯔꯦꯟꯗ꯭ꯔꯣ ꯍꯣꯏ ꯅꯪ ꯏꯒꯦ ꯍꯥꯏꯔꯗꯤ ꯏꯔꯣ ꯏꯗ꯭ꯔꯗꯤ ꯍꯥꯏꯕꯅꯦ
ꯍꯌꯦꯡꯗꯤ ꯁꯝꯃꯤꯠ ꯇꯧꯑꯣ ꯍꯥꯏꯕꯅꯦ ꯃꯦꯝꯗꯣ
ꯍꯣꯏ ꯍꯣꯏ ꯑꯗꯨꯗꯤ ꯑꯩ ꯐꯣꯟꯗ ꯀꯂꯤꯛ ꯇꯧꯕ ꯇꯔꯦꯅ
ꯎꯨꯝ ꯃ ꯍꯥꯟꯅ ꯀꯩꯇꯧꯔꯣ ꯃꯗꯨ ꯍꯥꯏꯔꯒ ꯈꯪꯁꯤ ꯇꯧꯒꯗꯕꯁꯤꯡꯗꯣ
ꯑ ꯉꯥꯡꯉꯣ ꯇꯨꯃꯤꯟꯅ ꯂꯩꯒꯅꯣ
ꯋꯥꯔꯤ ꯂꯤꯌꯨꯗꯅ ꯅꯣꯏꯁꯨ
ꯋꯥꯔꯕꯣ
ꯋꯥꯕꯨꯗꯤ ꯋꯥꯏ ꯇꯨꯝꯅꯤꯡꯕꯁꯨ ꯐꯥꯎꯋꯦ
ꯏꯅꯔꯖꯤ ꯃꯥꯡꯔ ꯑꯕꯣ
ꯂꯩꯗꯨꯗꯤ ꯃꯥꯡꯕꯗꯤ ꯃꯍꯥꯎꯁꯥꯅꯤ ꯀꯩꯅꯣ ꯎꯨꯝ ꯏꯅꯔꯖꯤꯗꯤ ꯑꯗꯨꯝ ꯂꯩꯇ꯭ꯔꯒ ꯂꯩꯔꯤꯗꯨꯅꯤ ꯀꯔꯤ ꯍꯥꯏꯅꯤ
ꯃꯥꯟꯅꯤ ꯑꯩꯅ ꯉꯥꯡꯕ ꯐꯖꯅ ꯇꯥꯏꯀꯣ
ꯍꯣꯏ ꯇꯥꯏꯗꯅ ꯇꯥꯕꯒꯤ ꯉꯥꯡꯂꯤꯅꯦ
ꯅꯣꯏ ꯏꯁꯇꯣꯔꯤꯗꯣ ꯌꯦꯡꯗ꯭ꯔꯤꯕ꯭ꯔꯣ ꯏꯁꯇꯣꯔꯤ ꯕꯨꯛꯇꯣ
ꯌꯦꯡꯗ꯭ꯔꯤꯗ
ꯀꯩꯒꯤ
ꯊꯕꯛ ꯂꯩꯇꯥ ꯊꯕꯛ ꯆꯤꯜꯂꯦ ꯑꯥ
ꯑꯗ ꯌꯦꯡꯗ꯭ꯔꯁꯨ ꯍꯥꯏꯕ ꯍꯩꯔꯕ ꯅꯠꯇ꯭ꯔꯣ ꯑꯗꯨꯖꯤꯛꯇꯗꯤ
ꯅꯪꯕꯨꯗꯤ ꯉꯥꯡꯕ ꯌꯥꯏ ꯅꯨꯡꯉꯥꯏꯗ ꯑꯩꯈꯣꯏꯒꯤ ꯔꯨꯝꯃꯦꯠꯁꯤꯡ ꯃꯣꯏꯗꯣ ꯑꯣ ꯋꯥ ꯐꯥꯎꯅꯗꯕꯒꯤ ꯉꯥꯡꯕ ꯅꯨꯡꯉꯥꯏꯇꯦ ꯇꯕ ꯍꯥꯏꯦ ꯐꯇꯥꯔꯦ
ꯆꯨꯝꯃꯦ ꯆꯨꯝꯃꯦꯃꯦꯃꯅ
ꯎꯝ ꯎꯝ ꯅꯨꯡꯉꯥꯏ ꯂꯩꯔꯝꯅꯤꯀꯣ ꯅꯣꯏꯁꯨ ꯅꯣꯏꯁꯨ ꯅꯣꯡꯃꯗꯤ ꯑꯩꯈꯣꯏꯒꯤ ꯍꯣꯁꯇꯦꯜꯗ ꯀꯣꯏꯔꯛꯑꯣꯗꯅ ꯑꯆꯥꯄꯣꯠ ꯃꯌꯥꯝ ꯄꯥꯏꯔꯒ ꯄꯨꯔꯛꯑꯣ ꯎꯝ
ꯃꯥꯛꯇꯅ
ꯎꯝ
ꯕꯣꯏꯗ꯭ꯔꯤꯉꯩ ꯉꯥꯏꯍꯥꯛ ꯄꯥꯏꯌꯣ
ꯍꯣꯏ ꯍꯣꯏ
ꯀꯩꯅꯣꯅꯦ ꯑꯩꯈꯣꯏꯒꯤ ꯒꯦꯝꯁ ꯒꯦꯝꯁ ꯑꯃꯅꯦꯕꯀꯣ ꯍꯟꯗꯛ ꯍꯥꯛꯛꯇ ꯀꯥꯔꯤꯌꯣ ꯍꯥꯏꯅ ꯊꯣꯛꯄꯗꯣ ꯑꯗꯨꯗ ꯏꯃꯥꯟꯅꯕꯤ ꯏꯃꯥꯟꯅꯕꯤ ꯑꯩꯈꯣꯏꯒ ꯑꯗꯨꯝꯝꯕ ꯋꯥꯔꯤ ꯁꯥꯔꯒ
ꯎꯝ
ꯀꯩꯅꯣ ꯄꯩꯁꯥ ꯇꯪꯒꯅꯤ ꯍꯥꯏ
ꯑꯁꯨ ꯇꯥꯏ ꯑꯁꯤ ꯄꯅ
ꯑꯩꯈꯣꯏꯒꯤ ꯔꯨꯝꯃꯦꯠꯁꯤꯡꯅꯦ ꯍꯧꯖꯤꯛ ꯀꯣꯜꯗ ꯋꯥꯔꯤ ꯁꯥꯟꯅꯔꯤꯁꯦ ꯑꯗꯨ ꯇ ꯀꯣꯜꯗ ꯍꯥꯏꯁꯦ ꯀꯣꯜꯗ ꯅꯠꯇ ꯅꯦꯕ ꯑꯦꯞꯁ ꯑꯃꯗꯅꯦꯕ
ꯎꯝ
ꯦꯝ ꯒꯦꯝ ꯅ ꯒꯦꯝ ꯒꯦꯝꯁ ꯅꯠꯇꯦ ꯄꯩꯁꯥ ꯇꯅ ꯇꯥꯟꯕꯒꯤ
ꯑ
ꯑꯗꯨꯝꯅꯦ ꯑꯩ ꯑꯗꯨ ꯋꯥ ꯉꯥꯡꯉꯔꯒ ꯂꯩꯒꯗꯕ ꯑꯗꯨ ꯃꯅꯤꯄꯨꯔꯤꯅꯦ ꯅꯪꯁꯨ ꯋꯥ ꯉꯥꯡꯉꯣ ꯏꯃꯥꯟꯅꯕꯤ ꯅꯪ ꯉꯥꯡꯗ꯭ꯔꯗꯤ ꯌꯥꯔꯔꯣꯏ
ꯎꯝ ꯑꯅ ꯃꯤꯒꯂꯅꯤ
ꯋꯥꯍ ꯑꯣ ꯍꯣ ꯍꯣ ꯑꯣꯀꯦ ꯑꯣꯀꯦ ꯁꯣꯏꯔꯦ ꯁꯣꯏꯔꯦ
ꯍ ꯌꯥꯔꯦ ꯌꯥꯔꯦ
ꯑꯩꯉ ꯑꯩꯒꯤ ꯀꯩꯅꯣ ꯆꯠꯂꯗꯤꯦ ꯑꯩꯗꯤ ꯁꯤ
ꯑꯩ ꯅꯪꯒꯤ ꯋꯥꯔꯤ ꯇꯥꯕꯗ ꯅꯣꯛꯅꯤꯡꯕꯁꯨ ꯐꯥꯎꯋꯤ ꯅꯪꯒꯤꯗꯤ ꯅꯪꯅ ꯇꯧꯕꯁꯤꯡ ꯏꯔ ꯍꯛꯇꯤ ꯉꯥꯡꯕ ꯌꯥꯗ꯭ꯔꯕ ꯍꯥꯏꯕ ꯇꯥꯔꯦ
ꯑꯩꯀꯣ
ꯀꯔꯤꯍꯥꯏ ꯗ ꯂꯩꯔꯅꯦ
ꯃꯤꯅꯤꯠ ꯑꯍꯨꯝ ꯈꯛꯇ ꯉꯥꯏꯔꯦ
ꯪꯉꯌꯣ ꯇꯥꯕ꯭ꯔꯣ
ꯍꯣꯏ ꯇꯥꯛꯑꯕ ꯑꯩꯗꯣ ꯎꯝ ꯉꯥꯏꯍꯥꯛ ꯂꯩꯔꯒ ꯅꯪꯉꯣꯟꯗ ꯀꯣꯏꯔꯛꯀꯦ ꯑꯩ ꯅꯪꯉꯣꯟꯗ ꯀꯩꯅꯣꯝꯃ ꯍꯥꯏꯕꯤꯅꯤꯡꯉꯥꯏ ꯂꯩꯕ
ꯍꯣꯏ ꯍꯣꯏ ꯍꯣꯏ ꯅꯪꯅ ꯍꯥꯏꯅꯤꯡꯕꯗꯣ ꯑꯩ ꯈꯪꯉꯦ
ꯅꯪ ꯑꯁꯣꯏꯕ ꯌꯥꯝ ꯂꯩꯔꯦ ꯍꯥꯏꯕꯗꯤ ꯂꯩꯅ ꯑꯩꯈꯣꯏꯒꯤ ꯑꯦꯛꯖꯥꯝ ꯃꯇꯝꯗ ꯕꯥ ꯕ ꯀꯥꯟꯗ ꯏꯕ ꯀꯗ ꯁꯕ ꯌꯥꯝ ꯂꯩꯔꯤ ꯋꯥꯅꯗ
ꯍꯣꯏ ꯑꯗꯣ ꯉꯥꯛꯄꯤꯌꯨꯀꯣ ꯑꯩꯗꯣ ꯑꯍꯥꯟꯕ ꯑꯣꯏꯕꯅꯤꯅ
ꯍꯣꯏ ꯑꯩꯒꯤ ꯃꯅꯤꯡꯗꯤꯒ ꯐꯝꯔꯤ ꯅꯪꯁꯦ ꯍ ꯀ꯭ꯔꯤꯌꯥ ꯍꯥꯏꯗꯅ ꯅꯪ ꯨꯔꯒꯦ ꯇ ꯅꯣꯏꯒꯤ ꯅꯃꯥꯟꯅꯕꯤꯁꯤꯅꯤ ꯀꯗꯥꯏ ꯆꯠꯈ꯭ꯔꯦ
ꯏꯃꯥꯟꯅꯕꯤꯁꯤꯡꯁꯦ ꯃꯁꯥ ꯃꯁꯥꯒꯤ ꯑꯗꯨꯝ ꯂꯩꯔꯝꯒꯅꯤ
ꯑꯥ ꯑꯗꯩꯗꯤ ꯌꯥꯝꯗꯔꯦ
ꯍꯥꯥꯕꯅ ꯍ
ꯑꯩ ꯅꯃꯙꯕꯤꯁꯤꯡꯅ ꯇꯤꯟꯅꯕꯗꯤ ꯌꯥꯝ ꯅꯨꯡꯉꯥꯏꯔꯝꯅꯤꯍꯦ
ꯅꯨꯡꯉꯥꯏꯌꯦ ꯍꯣꯏ ꯏꯃꯥꯟꯅꯕꯤꯁꯤꯡꯒ ꯊꯦꯡꯅꯕ
ꯎꯝ
ꯃꯣꯏꯗꯦ ꯃꯕꯨꯛꯁꯨ ꯐꯩꯌꯦ ꯃꯁꯛꯁꯨ ꯐꯖꯕ ꯉꯥꯛꯇ ꯃꯣꯗꯂꯔ ꯉꯥꯛꯇꯅꯤ
ꯃꯗꯨꯁꯤꯡ ꯇꯤꯅꯕꯅ ꯍꯦꯟꯅ ꯐꯦ
ꯍꯣꯏ ꯅꯃꯥꯟꯅꯕꯁꯤꯡꯗꯤ ꯅꯃꯥꯟꯅꯕꯤꯁꯤꯡꯗꯤ ꯐꯠꯇ꯭ꯔꯣ
ꯐꯌꯦ ꯃꯣꯏꯁꯨ ꯑꯩꯈꯣꯏꯗꯣ ꯑꯩꯈꯣꯏꯒꯤ ꯐꯦꯔꯜꯁꯨ ꯀꯨꯏꯗ ꯂꯥꯛꯀꯗꯧꯕ ꯑꯩꯈꯣꯏꯗ ꯃꯇꯝꯁꯨ ꯂꯩꯇ꯭ꯔꯤ ꯄꯨꯒ꯭ꯔ ꯇꯝꯕꯗꯣ ꯅꯣꯏꯗꯤ ꯅꯣꯏꯒꯤ ꯂꯥꯏꯔꯤꯛ ꯏꯒ ꯇꯧꯕꯁꯤꯅꯤ ꯂꯣꯏꯔꯕ
ꯂꯣꯏꯗ꯭ꯔꯤ ꯌꯥꯝꯨ ꯋꯥꯠꯂꯤꯌꯦ
ꯑ ꯀꯥꯏꯗꯤ ꯀꯥꯏꯗꯤ ꯇꯇ
ꯅꯪꯗꯤ ꯑꯌꯥꯝꯕ ꯂꯣꯏꯁꯤꯜꯂꯝꯒꯅꯤꯗ
ꯑꯩ ꯂꯩꯣꯏꯗ꯭ꯔꯦꯅ ꯅꯣꯏꯅ ꯈꯪꯅꯤꯡꯅꯤ ꯂꯥꯏꯔꯤꯛ ꯏꯕꯗꯨꯗꯤ ꯑꯗꯨꯝ ꯏꯕꯒꯨꯝ ꯇꯧꯔꯒ ꯏꯗꯕꯗꯣ
ꯑꯩ ꯈꯪꯕꯒꯤꯅꯦ ꯍꯥꯏꯔꯛꯏꯁꯦ
ꯅꯪꯅꯦ ꯈꯪꯁꯦ ꯅꯪꯅ ꯑꯩ ꯏꯕꯁꯤꯡꯁꯨ ꯅꯪ ꯏꯑꯦ ꯑꯩꯅ ꯅꯪ ꯏꯕꯁꯤꯡꯁꯨ ꯑꯩ ꯏ ꯋꯥꯔꯤ ꯂꯩꯃꯤꯟꯅꯕ ꯃꯇꯝꯗ
ꯅꯠꯇꯦ ꯅꯠꯇꯦ ꯅꯪꯅ ꯍꯦꯜꯂꯦ ꯃꯌꯥꯝ ꯍꯦꯜꯂꯦ
ꯍꯗꯤꯦꯗ ꯅꯪꯅ ꯈꯥꯟꯖꯕꯒꯤꯦꯨ ꯑꯅꯤ
ꯍꯣꯏ ꯍꯣꯏ ꯍꯣꯏ ꯍꯣꯏ ꯍꯥꯏꯔꯁꯦꯀꯣ ꯑꯗꯨꯗꯤ
ꯅꯪꯁꯨ ꯏꯔꯨꯕ ꯇꯧꯔꯕ꯭ꯔꯥ
ꯍꯣꯏ ꯑꯩꯁꯨ ꯏꯔꯨꯗꯧꯔꯦ ꯑꯩ ꯉꯥꯏꯔꯕꯅꯦ ꯈꯪꯗꯦ
ꯑꯁ ꯎꯅꯨꯡꯁꯥꯒ ꯁꯥꯕꯕꯁꯤ ꯂ ꯑꯩꯈꯣꯏ ꯂꯩꯐꯝꯗꯣ ꯂꯩꯀꯥꯏꯅ ꯅꯨꯡꯉꯥꯏꯇꯕꯗꯨꯒ
ꯅꯪꯜꯂꯤ ꯂꯈꯤꯔꯣꯣꯏꯗ꯭ꯔꯣ
ꯗꯌꯇꯤꯤꯁꯂꯝꯗꯥꯏꯗꯒꯤ ꯂꯣꯏꯨꯔꯒꯦ ꯈꯜꯂꯤꯅꯦ ꯑꯩꯅ ꯂꯥꯏꯔꯤꯛꯁꯨ ꯏꯕꯗꯣ ꯌꯥ
ꯗ꯭ꯔꯥꯁꯃ ꯍ ꯍꯧꯖꯤꯛꯅ ꯂꯣꯏꯁꯤꯟꯒꯦ ꯍꯥꯏꯔꯣ ꯇꯔꯤꯅꯣ ꯇ ꯍꯧꯖꯤ